ꯇꯥꯕ꯭ꯔꯣ꯫
ꯇꯥꯔꯦ꯫ ꯍꯜꯂꯣ꯫
ꯇꯥꯏꯌꯦ ꯇꯥꯏꯌꯦ ꯑꯩꯁꯨ ꯇꯥꯏꯌꯦ꯫
ꯎꯝ ꯇꯥꯔꯦ ꯇꯥꯔꯦ꯫
ꯎꯝ ꯆꯥꯛ ꯏꯁꯤꯡ ꯆꯥꯔꯕꯣ ꯀꯃꯥꯏꯅ ꯇꯧꯔꯒꯦ꯫
ꯆꯥꯗ꯭ꯔꯤ ꯆꯥꯛꯇꯤ ꯑꯩꯈꯣꯏ ꯊꯣꯡꯗ꯭ꯔꯤꯌꯦ ꯀꯩꯅꯣ ꯇꯧꯔꯝꯃꯦ ꯑꯩꯈꯣꯏ ꯏꯇꯩꯃꯅ ꯁꯦꯕꯣꯠꯇꯣ ꯊꯣꯡꯗꯣꯏ ꯃꯥꯜꯂꯦ ꯁꯦꯕꯣꯠ ꯃꯀꯨ ꯈꯣꯛꯑ ꯂꯩꯔꯝꯃꯦ ꯀꯩꯅꯣ ꯇꯧꯔ ꯃꯥꯒꯤ ꯑꯃ ꯂꯦꯌꯥꯔ ꯑꯃ ꯈꯦꯠꯄ ꯌꯥꯕꯗꯣ꯫ ꯑꯗꯨꯃꯥꯏꯅ ꯈꯦꯠꯂꯝꯃꯒ ꯂꯩꯔꯝꯃꯦ ꯑꯗꯨꯒ ꯁ ꯑꯩꯗꯤ ꯆꯥꯗ꯭ꯔꯤ ꯊꯕꯛ ꯏꯪꯈꯥꯡ ꯍꯣꯔꯦꯟ ꯈꯔ ꯈꯤꯇꯪ ꯇꯞꯅ ꯆꯠꯀꯦ ꯉꯁꯤꯗꯤ ꯑꯗꯨꯒ ꯀꯩꯅꯣ ꯇꯧꯗ꯭ꯔꯤ꯫ ꯊꯣꯡꯈ꯭ꯔꯕꫭ ꯆꯥꯛ
ꯆꯥꯛꯇꯤ ꯑꯩꯈꯣꯏ ꯕ‌ꯦꯝꯃꯅ ꯊꯣꯡꯈꯔꯦ ꯏꯟꯖꯥꯡꯗꯤ ꯊꯣꯡꯗ꯭ꯔꯤ ꯃꯥꯗꯤ ꯍꯦꯟꯖꯥꯡ ꯊꯣꯡꯕꯗꯤ ꯍꯩꯇꯕ ꯁꯧꯒ꯭ꯔꯤꯒꯨꯝꯕ ꯊꯣꯡꯕꯕꯨꯗꯤ ꯍꯩꯌꯦꯕ ꯃꯥꯗꯤ ꯄꯨꯂꯞ ꯊꯥꯛꯆꯟꯈ꯭ꯔꯒ ꯊꯣꯡꯖꯤꯟꯕꯤꯗꯣ ꯑꯩꯈꯣꯏꯅ ꯁꯝꯅꯕ ꯊꯥꯛꯆꯜꯂꯣ ꯇꯧꯔꯒ ꯊꯣꯡꯕꯗꯣ ꯑꯗꯨ ꯇꯧꯕꯗꯤ ꯍꯩꯕ ꯑꯗꯨ ꯑꯇꯩꯗꯤ ꯍꯩꯇꯦ
ꯈꯔ ꯈꯔ ꯑꯗꯨꯝ ꯍꯥꯏꯐꯦꯠ ꯑꯇꯩ ꯊꯣꯡꯕꯗ ꯑꯗꯨꯝ ꯍꯥꯏꯐꯦꯠ ꯍꯥꯏꯐꯦꯠ ꯇꯝꯕꯤ ꯇꯝꯕꯤꯕ ꯍꯧꯔꯣ ꯌꯥꯔꯦ ꯍꯧꯖꯤꯛꯇꯤ
ꯎꯝ ꯌꯥꯔꯦ ꯃꯥ ꯍꯟꯗꯛ ꯀ꯭ꯂꯥꯁ ꯏꯂꯚꯦꯟ ꯀꯥꯔꯕꯅꯤ ꯇꯝꯕꯤꯕꯕꯨꯗꯤ ꯌꯥꯔꯕꯅꯦ
ꯉꯁꯤ ꯁ꯭ꯀꯨꯜ ꯆꯠꯈ꯭ꯔꯕꯣ
ꯆꯠꯇ꯭ꯔꯦ ꯉꯁꯤ
ꯑꯣ
ꯈꯣꯡ ꯈꯨꯅꯤꯡꯗꯣ ꯎꯝ ꯁꯤꯀꯥꯗ ꯃꯥꯏ ꯃꯈꯣꯡꯗꯣ ꯑꯩꯈꯣꯏꯒꯤ ꯈꯣꯡꯎꯞ ꯇꫭꯡꯕꯒꯤ ꯈꯣꯡꯎꯞ ꯑꯍꯟꯕ ꯇꯣꯡꯕꯒꯤ ꯑꯃ ꯑꯩꯈꯣꯏꯒꯤ ꯈꯨꯅꯤꯡ ꯒꯤ ꯈꯤꯇꯪ ꯍꯥꯏꯒꯠꯄꯒꯤ ꯃꯐꯝ ꯑꯗꯨꯋꯥꯏꯗꯨꯗ ꯏꯁꯤꯡ ꯍꯥꯜꯂꯤꯕ ꯕ‌ꯦꯅꯦꯠ ꯅꯞꯄ ꯅꯞꯄ ꯆꯠꯄꯅꯦ ꯈꯣꯡꯗꫭ ꯃꯌꯥꯝ ꯅꯥꯔꯦ ꯑꯗꯨꯒꯤ ꯇꯣꯛꯑꫭ ꯉꯁꯤꯗꯤ ꯈꯔ ꯂꯦꯞꯄꫭꯅ ꯑꯗꯨꯒꯤ ꯅꯪꯅ ꯁꯦꯕꯣꯠ ꯁꯦꯕꯣꯠ ꯀꯩꯩꯅꯣ ꯇꯧꯕꯅ ꯄꯜꯂꯛꯑꯒ ꯁꯦꯕꫭꯠ ꯉꯥꯔꯤꯟꯈꯥ ꯌꯥꯝ ꯆꯥꯅꯤꯡꯕꯩ ꯋꯥꯅꯤ ꯉꯥꯛꯇꯪꯁꯤꯗ
ꯑꯣ ꯀꯩꯅꯣꯗꯨꯒ ꯁꯦꯕꯣꯛꯀ ꯀꯩꯕ ꯉꯥꯔꯤ ꯐꯨꯝꯃꯥꯏ ꯑꯣꯏꯔꯁꯨ ꯆꯨꯝꯃꯦ ꯉꯥꯔꯤ ꯑꯣꯏꯁꯨ ꯌꯥꯗꯥꯏꯅ‌ꯦ
ꯎꯝ ꯌꯥꯏ
ꯃꯩꯍꯤ ꯁꯨꯡꯍꯥꯞ ꯍꯥꯞꯇꯕꯤꯗ ꯉꯧꯕꯗꯣ ꯃꯁꯥꯏ ꯃꯩꯍꯤ ꯊꯣꯛꯆꯕꯤꯗꯣ ꯑꯗꯨꯅ ꯍꯥꯎꯕꯅꯤ
ꯏꯁꯥꯁꯦ ꯃꯇꯦꯛ ꯑꯃꯈꯛ ꯆꯠꯂꯨꯕꯅꯦ ꯑꫭꯝ ꯆꯥꯛ ꯆꯥꯛꯑꯦ ꯊꯥꯎ ꯂꯧꯕ ꯆꯠꯂꯨꯕꯅꯦ ꯑꯩꯈꯣꯏ ꯗꯥ ꯑꯆꯥꯄꯣꯠ ꯍꯧꯕ ꯍꯧꯈ꯭ꯔꯦꯕ ꯑꯗꯨꯒꯤ ꯊꯥꯎ ꯋꯥꯠꯇꯅ ꯊꯥꯎ ꯕꯣꯛꯁ ꯑꯃ ꯂꯧꯔꯨꯕꯅꯦ ꯑꯗꯒꯤ ꯀꯩꯅꯣ ꯊꯕꯛ ꯁꯨꯐꯝ ꯗꯩ ꯂꯥꯛꯑꯗꯤ ꯍꯣꯔꯦꯟ ꯃꯣꯏ ꯍꯩ ꯃꯍꯤ ꯄꯤꯊꯛꯅꯕꯅ ꯍꯩꯅꯧ ꯃꯍꯤꯗꯨ ꯑꯃ ꯂꯧꯔꯛꯑꯦ ꯆꯦꯔꯪꯒ ꯂꯧꯔꯛꯑꯦ ꯑꯗꯨ ꯑꯁ ꯅꯨꯡꯁꯥꯁꯨ ꯑꯝꯇ ꯊꯣꯛꯄ ꯅꯠꯇꯦꯕ ꯍꯧꯖꯤꯛꯇꯅꯦ ꯈꯔ ꯁꯥꯔꯛꯏꯖ‌ꯦ ꯑꯣꯝ ꯆꯥꯛ ꯆꯥꯛꯑꯦꯃꯦ ꯏꯃꯨꯡꯁꯤꯗ ꯐꯨꯟ ꯐꯨꯜꯂꯒ
ꯅꯨꯡꯁꯥ ꯑꯩꯈꯣꯏꯔꯣꯝꯗꯩꯁꯨ ꯑꯩꯈꯣꯏꯔꯣꯝꯗ ꯁꯨꯡꯁꯥꯕꯨ ꯁꯥꯗꯦ ꯅꯣꯡꯃꯪꯉꯤꯗ
ꯎꯝ ꯁꯥꯏꯌ‌ꯦ ꯊꯕꯛꯇꯤ ꯁꯔꯃ ꯑꯩꯈꯣꯏꯗꯤ ꯊꯕꯛꯇꯤ ꯑꯗꯨꯝ ꯂꯦꯞꯇꯕꯅꯤꯗ
ꯎꯝ
ꯀꯩꯀꯩ ꯆꯥꯔꯕ ꯑꯌꯨꯛꯀꯤꯗꯤ
ꯑꯩꯗꯤ ꯀꯩꯅꯣ ꯇꯧꯔꯦ ꯎꯝ ꯆꯨꯖꯥꯛ ꯑꯃ ꯅꯍꯥꯟ ꯆꯥꯛꯍꯥꯎ ꯀꯦꯕ ꯆꯥꯍꯎꯆꯨꯖꯥꯛꯅꯤ ꯂꯩꯔꯛꯑꯒ ꯑꯗꯨ ꯆꯨꯖꯥꯛꯇꫭ ꯀꯜꯂꯞ ꯆꯠꯂꯦ ꯀꯩꯁꯨ ꯊꯣꯠꯇꯦꯕ ꯀꯥꯝꯕ ꯃꯇꯝꯗ ꯑꯗꯨꯝꯃ ꯆꯥꯔꯦ ꯑꯗꯨꯒ ꯎꯝ ꯍꯧꯖꯤꯛ ꯊꯕꯤꯗꯣ ꯈꯤꯇꯪ ꯆꯠꯁꯤꯜꯂꯦ ꯑꯗꯣ ꯀꯩꯅꯣꯒ ꯑꯣꯠ ꯇꯣ ꯏꯁꯤꯡ ꯈꯔ ꯁꯥꯍꯜꯂꯒ ꯊꯤꯠꯂꯒ ꯑꯗꯨ ꯆꯥ ꯆꯥꯕ ꯂꯣꯏꯗꯉꯥꯏꫪꯤ
ꯐꯔꯦ ꯐꯔꯦ ꯑꯩꯗꯤ ꯀꯩꯝꯇꯕꯨ ꯆꯥꯗ꯭ꯔꯤꯗ
ꯊꯦꯡꯉꯣꯏꯗ꯭ꯔꯣ ꯍꯧꯖꯤꯛ ꯊꯦꯡꯅ ꯆꯥꯔꯗꯤ ꯆꯥꯛꯁꯨ ꯊꯦꯡꯉꯅꯤ
ꯎꯝ ꯆꯥꯛꯇꯤ ꯑꯗꯨꯝ ꯊꯦꯡꯉꯦ ꯊꯕꯛ ꯃꯌꯥꯝꯁꯤꯅ ꯌꯥꯗꯗꯅ
ꯑꯗꯒꯤ ꯑꯩꯈꯣꯏ ꯢꯇꯦꯝꯃꯁꯨ ꯂꯥꯏꯗꯨꯛ ꯊꯥꯕ ꯈꯣꯠꯄꯒꯤ ꯌꯥꯝ ꯀꯟꯅ ꯇꯧꯔꯤꯕ ꯁꯤ ꯂꯣꯏꯔꯒ
ꯎꯝ
ꯁꯦꯃꯅꯤ ꯕꯤꯁꯀꯨꯜ ꯀ ꯆꯥꯕꯗꯤ ꯂꯩꯍꯧꯋꯦ ꯑꯩꯁꯨ ꯀꯩ ꯑꯗꯨꯝ ꯆꯥꯗꯣꯏꯁꯦꯕꯣ ꯑꯇꯦꯛꯄ ꯄꯣꯠ ꯑꯝꯇ ꯂꯩꯍꯧꯗꯦꯕ ꯅꯐꯣꯏ ꯐꯪꯉꯤ ꯂꯩꯔꯝꯗꯦ ꯑꯗꯨꯗ ꯕꯤꯁꯀꯨꯠ ꯉꯥꯛꯇ ꯂꯩꯍꯧꯔꯦ ꯑꯩ ꯆꯥꯅꯤꯡꯗꯕ ꯕꯤꯁꯀꯨꯠꯇꯨꯗꯤ ꯍꯣꯢ ꯑꯣꯠ ꯁꯦꯝꯒꯦ ꯇꯧꯕꯅꯦꯕ
ꯎꯝ
ꯆꯥꯥꯁꯟꯅꯤꯡꯗ꯭ꯔꯦꯅ ꯇꯣꯛꯑꯒꯦ ꯁꯪꯒꯣꯝ ꯁꯪꯒꯣꯝ ꯌꯥꯎꯗ꯭ꯔꯗꯤ ꯍꯥꯎꯇꯦꯕ ꯁꯪꯒꯣꯝ ꯌꯥꯎꯔꯒ ꯑꯃꯨꯛ ꯍꯥꯎꯔꯒꯅꯦ ꯁꯪꯒꯣꯝꯁꯦ ꯑꯩꯉꯣꯟꯗ ꯑꯃꯨꯛ ꯄꯛꯅꯗꯕ ꯆꯥꯔꯀꯥꯟꯗꯅ ꯑꯁꯤꯟꯕ ꯀꯥꯈꯠꯄꯒꯤ ꯇꯥꯏꯞꯇ ꯑꯗꯨꯝ ꯇꯧꯋꯦꯕ ꯑꯗꯨꯅ ꯑꯩꯁꯦ ꯉꯔꯥꯡꯁꯨ ꯆꯥꯗ꯭ꯔꯕꯅꯦꯕ
ꯎꯝ ꯑꯩꯁꯨꯅꯤꯅꯦ ꯑꯩꯈꯣꯏ ꯌꯥꯔꯤꯒꯩ ꯁꯪꯒꯣꯝꯁꯦ ꯆꯥꯔꯨꯔꯅꯨ ꯍꯥꯏꯕꯅꯦ ꯑꯩꯈꯣꯏꯁꯨ ꯃꯤꯁꯦ ꯍꯛꯆꯥꯡꯁꯦ ꯅꯣꯏꯕꯅꯤꯅ
ꯑꯩꯗꯤ ꯏꯁꯥ ꯅꯣꯏꯕꯁꯨ ꯅꯠꯇꯦꯗꯅ ꯑꯗ ꯁꯪꯒꯣꯝ ꯍꯦꯛ ꯍꯥꯞꯄꯕ ꯏꯁꯥꯁꯦ ꯏꯁꯥꯁꯦ ꯅꯨꯡꯉꯥꯏꯇꯕꯩ ꯇꯥꯏꯞꯇ ꯑꯩꯈꯣꯏꯒꯤ ꯑꯁꯤꯟꯕ ꯀꯥꯕꯒꯤ ꯑꯩꯈꯣꯏꯒꯤ ꯑꯃ
ꯈꯪꯗꯦ ꯏꯁꯥꯗ ꯌꯥꯝ ꯅꯨꯡꯉꯥꯏꯇꯕ ꯑꯃ ꯐꯥꯎꯕꯗꯣ ꯑꯗꯨ ꯑꯣꯏꯕ ꯑꯗꯨꯅ ꯑꯩꯅ ꯆꯥꯥꯁꯜꯂꯔꯣꯏꯒꯦꯅ ꯑꯩꯅ ꯆꯥꯗ꯭ꯔꯕꯅꯦꯕ ꯑꯩ ꯑꯌꯨꯛꯀꯨꯝꯕꯁꯤꯗ ꯑꯩꯗꯤ ꯁꯦꯝꯒꯨꯝꯕꯗ ꯌꯥꯝ ꯆꯥꯅꯤꯡꯉꯦꯕ ꯑꯗꯣ ꯍꯧꯖꯤꯛꯇꯤ ꯆꯠꯇ꯭ꯔꯦ
ꯑꯩꯁꯨ ꯎꯝ ꯑꯩꯁꯨ ꯁꯦꯝꯗꯤ ꯆꯥꯅꯤꯡꯉꯦ ꯑꯗꯨ ꯑꯩꯅꯣꯁꯨ ꯌꯥꯝ ꯄꯥꯝꯃꯤ ꯍꯣꯏ ꯍꯩ ꯔꯥꯗ ꯑꯃꯨꯟꯕ ꯃꯄꯨꯡ ꯐꯥꯕꯁꯦ ꯐꯖꯅ ꯍꯣꯏ ꯑꯌꯨꯛ ꯁꯨꯝ ꯉꯝꯗꯕꯩ ꯋꯥꯅꯦꯀꯣ ꯅꯨꯡꯇꯤꯒꯤ ꯇꯧꯕ ꯑꯩꯈꯣꯏꯒꯤ ꯑꯪꯒꯨꯔ ꯁꯦꯝ ꯂꯐꯣꯏ ꯑꯗꯒꯤ ꯊꯕꯤ ꯅꯨꯡꯕꯤ ꯂꯣꯏꯅ ꯍꯥꯏꯇꯥꯔꯦ ꯃꯀꯛ ꯃꯀꯛ ꯃꯀꯛ ꯀꯛꯑꯒ ꯐꯖꯅ ꯑꯗꯨꯅ ꯑꯗꯨꯝ ꯅꯨꯡꯇꯤꯒꯤ ꯕ꯭ꯔꯦꯛꯐꯥꯁ ꯇꯧꯕꯔꯗꯤ ꯐꯔꯣꯏꯗ꯭ꯔꯥ ꯆꯥꯛꯅ ꯈꯤꯇꯪ ꯑꯣꯏꯅ ꯃꯃꯤꯡꯒꯤ ꯆꯥꯔꯒ
ꯎꯝ ꯐꯥꯗꯣꯏꯅꯦ ꯑꯗꯨꯅꯦ ꯑꯌꯨꯛꯇꯗꯤꯅꯦ ꯍꯩ ꯔꯥ ꯍꯥꯏꯕꯗꯤ ꯑꯁꯤꯟꯕ ꯅꯠꯇꯕ ꯑꯋꯥꯊꯕꯤꯒꯨꯝꯕ ꯑꯪꯒꯨꯔꯒꯨꯝꯕ ꯑꯗꯒꯤ ꯀꯝꯐꯣꯏ ꯂꯩꯗꯅꯀꯣ ꯃꯍꯩ ꯃꯆꯜꯁꯤꯡꯁꯦ ꯂꯣꯏ ꯁꯨꯅ ꯆꯥꯕꯤꯒꯗꯧꯕꯅꯦꯕ
ꯎꯝ
ꯑꯗꯩ ꯁꯦꯝ ꯑꯗꯩ ꯀꯣꯝꯂꯥꯝ ꯑꯌꯨꯛꯇ ꯆꯥꯕ ꯌꯥꯕ ꯄꯣꯠ ꯉꯥꯛꯇ ꯑꯣꯏꯗꯅ ꯆꯝꯄ꯭ꯔꯥꯃꯛꯇꯤ ꯅꯠꯇꯦꯗꯅ ꯆꯝꯄ꯭ꯔꯥꯐꯧꯛꯇꯤ ꯏꯁꯤꯡ ꯂꯨꯝꯕꯨ ꯂꯨꯝꯕꯨ ꯁꯥꯕ ꯇꯧꯔꯒ ꯑꯗꯨꯝ ꯈꯣꯏꯍꯤꯒ ꯊꯥꯛꯑꯒ ꯑꯗꯨꯝ ꯊꯛꯅꯩꯁꯨ ꯉꯥꯏꯕ ꯇꯧꯗꯦꯕ ꯑꯗꯨꯅꯤ ꯑꯩꯈꯣꯏꯅ ꯉꯝꯗꯕꯩ ꯋꯥꯅꯤ ꯁꯦꯟꯗ ꯂꯩꯔꯦ ꯈꯨꯗꯤꯡꯃꯛ ꯑꯗꯩ ꯑꯩꯗꯤ ꯅꯪ ꯏꯕꯥꯅꯤ ꯕꯖꯥꯔ ꯆꯠꯃꯤꯟꯅꯔꯁꯨ ꯑꯩꯗꯤ ꯁꯦꯝ ꯂꯩꯒꯤꯁꯦ ꯁꯦꯝ ꯂꯩꯒꯤꯁꯦ ꯑꯝ ꯇꯧꯗ꯭ꯔꯥ ꯑꯩꯗꯤ ꯍꯩꯔꯥꯗꯤ
ꯎꯝ
ꯑꯣꯖꯥ ꯆꯠꯇꯕꯁꯨ ꯀꯨꯏꯔꯦ ꯁꯦꯟ ꯄꯥꯏꯗꯕꯒ ꯀꯩꯒ ꯎꯝ ꯃꯥꯅꯔꯦ ꯗꯨꯅꯤ
ꯑꯝ ꯑꯗꯒꯤ ꯁꯦꯝꯗꯁꯨ ꯃꯈꯜ ꯃꯌꯥꯝ ꯌꯥꯝꯃꯤꯗꯅ ꯍꯥꯏꯕꯗꯤ ꯃꯈꯜ ꯗꯤꯖꯥꯏꯟ ꯃꯌꯥꯝ ꯂꯩꯈ꯭ꯔꯦꯗꯅ ꯈ꯭ꯋꯥꯏꯗꯒꯤ ꯍꯥꯎꯕꯁꯤ ꯀꯔꯤ ꯁꯦꯝꯅꯣ ꯑꯍꯥꯎꯕꯗ ꯑꯗꯣ ꯅꯪꯒꯤ ꯋꯥꯈꯟꯗꯗꯤ
ꯁꯦꯝ ꯑꯥ ꯍꯧꯖꯤꯛꯇꯤ ꯈꯟꯗꯦ ꯊꯥꯏꯅꯗꯤ ꯑꯩꯈꯣꯏꯅ ꯆꯥꯕ ꯃꯇꯝꯗ ꯁꯦꯝꯁꯦ ꯑꯩꯈꯣꯏꯒꯤ ꯎꯝ ꯀꯃꯥꯏꯅ ꯍꯥꯏꯗꯨꯅ ꯑꯃ ꯃꯀꯨꯠ ꯁꯤꯠ ꯅꯥꯟꯕꯤ ꯑꯃ ꯃꯀꯨ ꯌꯥꯝ ꯑꯄꯥꯕꯤꯗꯣ ꯑꯃ ꯁꯤꯝ ꯌꯥꯝ ꯄꯨꯡꯀꯛ ꯄꯨꯀꯛ ꯆꯥꯎꯕꯗꯣ ꯌꯥꯝ ꯀꯟꯅꯖꯨ ꯆꯥꯎꯗꯕꯤꯗꯣ ꯑꯗꯨꯒꯤꯖꯨ ꯑꯗꯨꯒꯤꯗꯨꯗꯤ ꯑꯗꯨꯒꯤꯗꯤ ꯌꯥꯝ ꯍꯥꯎꯋꯦꯕ ꯉꯍꯥꯟꯋꯥꯏꯗꯤ ꯑꯗꯣ ꯍꯧꯖꯤꯛꯇꯤ ꯃꯈꯟ ꯃꯈꯟ ꯃꯌꯥꯝ ꯊꯣꯛꯑꯦꯗ ꯃꯣꯔꯦꯔꯣꯝꯗꯒꯤ ꯂꯥꯛꯄ ꯁꯦꯝ ꯍꯥꯏꯒꯗ꯭ꯔꯥ ꯑꯃ ꯎꯝ ꯌꯥꯝ ꯊꯤꯅ ꯆꯥꯎꯕꯗꯣ
ꯎꯝ
ꯑꯗꯨꯁꯨ ꯑꯗꯨꯝ ꯍꯥꯎꯋꯤ ꯀꯩꯅꯣ ꯇꯧꯔꯒ ꯎꯝ ꯁꯤꯜꯂꯞꯀ ꯇꯧꯔꯒ ꯑꯗꯨꯅ ꯑꯗꯨꯖꯨ ꯑꯃꯨꯛ ꯍꯥꯎꯋꯦꯕ ꯍꯥꯎꯕꯕꯨꯗꯤ ꯍꯥꯎꯕꯗꯤ ꯃꯥꯏ ꯃꯥꯏ ꯃꯈꯟ ꯑꯃꯝꯃꯝꯅꯤꯗ ꯑꯩꯒꯤ ꯑꯣꯏꯅꯗꯤ ꯀꯩꯅꯣꯖꯦ ꯍꯥꯎꯖꯩꯑꯕ ꯎꯝ ꯍꯧꯖꯤꯛꯀꯤ ꯁꯦꯝ ꯌꯥꯝꯅ ꯀꯟꯅꯖꯨ ꯆꯥꯎꯗꯕ ꯌꯥꯝ ꯄꯤꯛꯄꯁꯨ ꯑꯣꯏꯗꯕ ꯃꯌꯥꯏ ꯑꯣꯏꯔꯞ ꯑꯃ ꯊꯥꯏꯅꯒ ꯍꯥꯟꯅ ꯏꯍꯥꯟ ꯍꯥꯟꯅ ꯑꯩꯈꯣꯏꯅꯒ ꯍꯦꯛ ꯈꯪꯉꯛꯄꯗ ꯊꯣꯛꯂꯛꯑꯕ ꯄꯣꯠꯇꯣ ꯑꯗꯨꯏ ꯄꯣꯠꯇꯣ ꯍꯥꯎꯋꯦꯕ ꯃꯌꯥꯝꯅ ꯀꯥꯁꯃꯤꯔ ꯁꯦꯝ ꯀꯥꯏꯅ ꯍꯥꯏꯅꯕꯗꯣ ꯑꯗꯨꯏꯗꯣ ꯍꯥꯎꯋꯦꯕ
ꯆꯥꯛꯀꯧꯕꯒꯗ ꯌꯥꯝ ꯍꯥꯞꯅꯕꯗꯣ
ꯍꯣꯏ ꯍꯣꯏ ꯍꯣꯏ ꯍꯣꯏ ꯍꯣꯏ ꯎꯝ ꯑꯗꯨꯗꯁꯨ ꯃꯣꯏꯁꯦ ꯃꯈꯟ ꯎꯝ ꯃꯈꯟ ꯈꯔ ꯑꯗꯨꯝ ꯂꯩꯕꯖꯥꯠꯅꯤ ꯃꯣꯏ ꯍꯩꯖꯤꯡꯒ ꯐꯥꯗꯕ ꯀꯥꯡꯕꯨ ꯍꯥꯏꯒꯗ꯭ꯔꯥ ꯍꯦꯟꯅ ꯄꯤꯛꯄ ꯀꯥꯡꯕꯨꯗꯣ ꯑꯗꯨꯗꯤ ꯃꯨꯛ ꯈꯥꯕꯣꯏ ꯀꯩꯕꯨꯏ ꯇꯧꯋꯦꯕ ꯍꯥꯎꯇꯦꯕ
ꯎꯝ ꯑꯗꯒꯤ ꯆꯥꯛꯀꯧꯕ ꯆꯠꯄ ꯍꯥꯏꯔ ꯀꯩꯅꯣ ꯅꯤꯖꯤꯡꯉꯦ ꯑꯩꯈꯣꯏ ꯒꯨꯂꯥ ꯑꯃ ꯔꯣꯁ ꯒꯨꯂꯥ ꯑꯉꯧꯕ ꯑ ꯄꯨꯔꯥ ꯕꯣꯟꯃꯣꯟ ꯂꯥꯎꯕꯗꯣ ꯅꯠꯇꯕ ꯑꯃ ꯃꯍꯤꯒ ꯀꯟꯗꯦ ꯖꯧꯖꯧꯒ ꯁꯥꯏꯕꯗ ꯑꯍꯥꯎꯕ ꯒꯨꯂꯥ ꯑꯃꯖꯨ ꯂꯩꯕꯗꯣ ꯑꯉꯧꯕ ꯃꯌꯥꯡꯂꯣꯝ ꯑꯁꯣꯝ ꯔꯩꯗꯤꯛ ꯃꯩꯔꯣꯛꯇꯒꯤ ꯄꯣꯔꯛ ꯑꯣ ꯑꯗꯨꯖꯨ ꯌꯥꯝ ꯐꯥꯎꯋꯦ ꯑꯩꯗꯤ ꯆꯥꯒꯜꯂꯦ ꯑꯗꯨꯖꯨ ꯌꯥꯝ
ꯎꯝ ꯊꯥꯏꯅꯒꯤꯗꯣ
ꯑꯃꯣꯟꯕꯗꯨꯗꯤ ꯆꯥꯅꯤꯡꯗꯦꯕ ꯑꯃꯣꯟꯕ ꯂꯥꯜ ꯃꯣꯍꯣꯔ ꯀꯩ ꯀꯩꯅꯣ ꯀꯥꯏ ꯂꯩꯕꯗꯣ ꯔꯦꯠ ꯃꯆꯨ ꯑꯗꯨꯝꯕꯗꯤ ꯍꯥꯎꯇꯦ
ꯍꯣꯏ ꯍꯣꯏ ꯍꯣꯏ
ꯑꯁ ꯑꯩ ꯌꯥꯝ ꯇꯜꯂꯦ ꯋꯦꯗ꯭ꯔꯖꯤꯖꯨ ꯃꯌꯦꯛ ꯁꯦꯡꯗꯦ ꯑꯗꯒꯤ ꯄꯩꯈꯥꯒ ꯑꯗꯩ ꯑꯃ ꯑꯃ ꯆꯠꯊꯣꯛ ꯆꯠꯁꯤꯟ ꯇꯧꯕꯒꯤ ꯁꯨꯝ ꯁꯤꯟꯕꯖꯤꯗꯅꯦ ꯗꯥꯇꯣꯟꯅ ꯑꯟꯗ꯭ꯔ ꯁꯥꯏꯕꯗꯤ ꯗ꯭ꯔꯦꯁ ꯁꯦꯠꯇ ꯌꯥꯗꯕꯅꯤꯅ ꯐꯩꯖꯣꯝ ꯑꯉꯧ ꯑꯔꯥꯛꯇꯤ ꯑꯣꯏꯔꯣ ꯈꯉꯥꯎ ꯐꯨꯔꯤꯠꯁꯦ ꯀꯨꯏꯔꯦ ꯌꯥꯝꯃꯦꯃꯤ ꯅꯝꯖꯤꯜꯂ ꯂꯩꯔꯤꯖꯦ ꯁꯨꯗꯧꯕ ꯁꯨꯅꯤꯡꯉꯥꯏ ꯌꯥꯝ ꯂꯩꯔꯛꯑꯦ ꯍꯥꯏꯕ
ꯆꯞ ꯃꯥꯟꯅꯩ ꯁꯛ ꯏꯕꯨꯡꯉꯣ ꯑꯩꯖꯨꯅꯦ ꯐꯤ ꯃꯌꯥꯝ ꯑꯃꯅꯦ ꯑꯩꯅ ꯍꯧꯖꯤꯛ ꯆꯧꯀ꯭ꯔꯤꯖꯤꯅ ꯅꯝꯖꯤꯜꯂ ꯊꯝꯃꯤꯖꯦ ꯐꯨꯕꯒꯤ ꯇꯥꯏꯃꯤꯡꯖꯨ ꯐꯪꯗꯕ ꯑꯗꯒꯤ ꯑꯃꯨꯛ ꯏꯁꯤꯡꯒꯤ ꯀꯩꯅꯣꯁꯨ ꯑꯃꯨꯛ ꯋꯥꯕ ꯑꯗꯨꯅ ꯍꯧꯖꯤꯛ ꯏꯁꯤꯡ ꯂꯥꯛꯑꯣꯅ ꯍꯥꯏꯒꯤꯕꯅꯦꯕ ꯏꯁꯤꯡꯗꯨꯖꯨ ꯂꯥꯛꯇ꯭ꯔꯤ ꯉꯁꯥꯏ ꯑꯌꯨꯛꯇꯩ ꯍꯥꯏꯒ꯭ꯔꯕꯅꯦ ꯖꯥꯛ ꯈꯣꯡꯒꯤ ꯏꯁꯤꯡꯖꯤꯖꯨ ꯌꯥꯎꯗ꯭ꯔꯦ ꯅꯨꯃꯤꯠ ꯅꯤꯅꯤ ꯅꯤꯅꯤ ꯈꯨꯗꯤꯡꯒꯤ ꯂꯩꯔꯤꯅꯦꯕ ꯏꯔꯨꯖ ꯃꯥꯏꯊꯖꯕ ꯀꯣꯜꯂꯤꯛ ꯐꯦꯡꯕ ꯀꯅꯥꯏ ꯀꯔꯤ ꯑꯩꯈꯣꯏꯗꯤ ꯂꯣꯏ ꯇꯧꯔꯕꯅꯤꯅ
ꯁꯦꯟꯇꯦꯛꯁ ꯃꯆꯥꯔꯣ ꯑꯆꯧꯕ꯭ꯔꯣ
ꯂꯤꯇ꯭ꯔ ꯆꯥꯎꯉꯥꯒꯤꯗꯣ
ꯑꯣ
ꯑꯗ ꯆꯡꯉꯥꯖꯦ ꯅꯨꯃꯤꯠ ꯅꯤꯅꯤ ꯅꯤꯅꯤ ꯈꯨꯗꯤꯡꯒꯤ ꯂꯩꯔꯤꯅꯤ ꯃꯄꯥꯟꯒꯤꯅꯤꯅ ꯏꯔꯨꯖ ꯃꯥꯏꯊꯖꯕꯗ ꯑꯩꯈꯣꯏ ꯃꯔꯤ ꯃꯉꯥ ꯂꯨꯔꯛꯄ ꯑꯗꯒꯤ ꯀꯣꯜꯂꯤꯛ ꯐꯦꯡꯕ ꯈꯣꯠꯄ ꯑꯗ ꯈꯣꯡꯀꯨꯠ ꯈꯨꯂꯥꯝ ꯇꯧꯔꯛꯄ ꯑꯗꯨ ꯇꯧꯕꯌꯤꯅꯅꯦ ꯏꯁꯤꯡ ꯌꯥꯝ ꯌꯥꯝ ꯆꯪꯉꯦꯕ ꯑꯅ ꯑꯩꯈꯣꯏꯅ ꯑꯃꯨꯛ ꯈꯔ ꯁꯤꯖꯤꯟꯅꯕꯗ ꯈ ꯇꯪ ꯀꯨꯞꯅ ꯁꯤꯖꯤꯟꯅꯕ ꯍꯩꯗꯣ ꯅꯨꯄꯥ ꯃꯆꯥꯁꯤ ꯅꯨꯄꯤ ꯃꯆꯥꯁꯤꯒꯗꯤ ꯏꯁꯤꯡ ꯕꯥꯇꯤꯜ ꯑꯆꯧ ꯑꯆꯧꯕꯗ ꯑꯅꯤꯅꯤ ꯏꯔꯨꯖꯕꯕꯨ ꯀꯣꯟꯅꯗꯦ ꯃꯣꯏꯗꯤ ꯀꯃꯥꯏꯅ ꯂꯨꯔꯤꯅꯣ ꯈꯪꯗꯦꯅ ꯍꯥꯏꯔꯕꯅꯤ ꯃꯣꯏꯗ ꯑꯉꯥꯡꯉ ꯈꯪ ꯄꯣꯟꯇꯦꯗꯣ ꯖꯣꯝ ꯖꯣꯝ ꯖꯣꯝ ꯇꯧꯔ ꯅꯨꯡꯉꯥꯏꯖꯩꯅꯤꯗꯣ
ꯎꯝ ꯅꯣꯡꯕꯨꯗꯤ ꯅꯨꯡꯉꯥꯏꯕ ꯏꯔꯨꯖꯕꯗ ꯖꯣꯝ ꯇꯤꯠ ꯇꯥꯠ ꯇꯤꯇꯥ ꯇꯧꯕꯗꯤ ꯂꯨꯐꯝ ꯈꯪꯗꯦ
ꯍꯥꯏꯗꯤ ꯕꯥꯇꯤꯟ ꯑꯆꯧꯕ ꯑꯃꯅ ꯑꯗꯨꯝ ꯂꯨꯕꯗ ꯑꯗꯨꯝ ꯐꯖꯅ ꯑꯗꯨꯝ ꯀꯣꯟꯅꯕ ꯉꯝꯃꯦꯕꯣ ꯑꯩꯈꯣꯏꯗꯤ
ꯎꯝ
ꯑꯩꯅ ꯉꯥꯡꯉꯤꯅꯦ ꯅꯣꯏꯅꯍꯦ ꯕꯥꯇꯤꯟ ꯑꯅꯤ ꯂꯨꯖꯩꯌꯦ ꯅꯣꯏꯅ ꯑꯩꯈꯣꯏꯗꯩ ꯀꯔꯤ ꯍꯦꯟꯅ ꯅꯥꯟꯒꯦꯅ ꯉꯥꯡꯉꯤꯅꯦꯕ ꯑꯩꯅ
ꯎꯝ ꯈꯪꯗꯦ ꯀꯩꯅꯣꯗꯣ ꯎꯝ ꯀꯩꯅꯣꯗꯣ ꯑꯃ ꯑꯥ ꯀꯩ ꯍꯥꯏꯅꯤ ꯑꯩꯈꯣꯏꯒꯤ ꯁꯦꯠ ꯇꯣꯉꯥꯟꯅ ꯀꯩꯅꯣ ꯁꯤꯡꯒꯜ ꯅꯠꯇꯕ ꯋꯥꯇꯤꯟ ꯑꯃ ꯀꯩꯅꯣ ꯍꯧꯖꯤꯛꯀꯤ ꯄꯨꯔꯥ ꯁꯦꯞ ꯗ꯭ꯔꯖꯜ ꯑꯃꯗꯣ
ꯎꯝ
ꯈꯜꯂꯦ ꯂꯩꯇꯥꯔꯦ ꯌꯥꯝꯁꯨ ꯍꯥꯎꯕ ꯀꯩꯅꯣꯒꯤ ꯑꯩꯅ ꯁꯨꯝ ꯈꯜꯂꯤꯁꯤꯅ ꯌꯨꯝꯗ ꯅꯣꯡ ꯐꯥꯗꯣꯛ ꯑꯩꯈꯣꯏꯒꯤ ꯑꯥ ꯁꯤꯡꯖꯨꯒꯨꯝꯕ ꯆꯥꯛ ꯆꯥꯕ ꯃꯇꯝ ꯆꯥꯅꯤꯡꯉꯛꯄ ꯂꯩꯗꯅ ꯑꯗꯨꯅ ꯃꯇꯦꯛ ꯃꯇꯦꯛ ꯊꯨꯒꯥꯏꯔ ꯍꯥꯞꯈꯤꯕ ꯑꯗꯩ ꯃꯪꯒꯜ ꯇꯥꯎꯕꯗꯁꯨ ꯑꯗꯨꯝ ꯆꯥꯏꯁꯤꯟꯈꯤ ꯈꯔ ꯁꯨꯔ ꯁꯨꯔ ꯍꯥꯞꯈꯤꯕꯁꯤꯡꯁꯨꯗꯨ ꯑꯗꯨꯝ ꯍꯥꯎꯋꯦ ꯍꯥꯏꯕꯀꯣ
ꯍꯥꯎꯋꯤ
ꯑꯗꯨꯃꯥꯏꯅ ꯇꯧꯔꯒꯗ ꯊ꯭ꯔꯤ ꯎꯝ ꯁꯤꯡꯖꯨꯒꯨꯝꯕ ꯑꯗꯩ ꯃꯅꯥ ꯃꯁꯤꯡꯁꯤꯗꯤ ꯌꯥꯔꯤꯒꯩ ꯑꯗꯨꯝ ꯈꯔ ꯌꯥꯝ ꯆꯥꯎ ꯍꯥꯏꯕꯅꯦ ꯊꯥꯎ ꯉꯧꯕ ꯏꯟꯖꯥꯡ ꯆꯥꯗꯣꯏ ꯁꯔꯨꯛꯄꯨꯗꯤ
ꯃꯥꯅꯦ ꯁꯤꯡꯖꯨꯗꯤ ꯑ ꯅꯨꯡꯇꯤꯒꯤ ꯆꯥꯕ ꯌꯥꯏꯌꯦ ꯃꯅꯥ ꯃꯁꯤꯡꯗꯨꯗꯤ ꯑꯩꯈꯣꯏꯅ ꯃꯣꯔꯣꯛ ꯌꯥꯝ ꯁꯥ ꯍꯥꯞꯄꯤꯗ꯭ꯔ ꯂꯣꯏꯔꯦꯀꯣ ꯅꯨꯡꯇꯤꯒꯤ ꯆꯥꯔꯛꯇꯣꯏꯅꯤꯅ꯫ ꯎꯝ ꯍꯣꯏ ꯁ ꯑꯁꯥꯕ ꯆꯥꯅꯤꯡꯕꯕꯨꯗꯤ ꯃꯌꯥꯝ ꯑꯃꯅꯤ ꯑꯗꯨ ꯑꯩꯒꯤ ꯑꯩꯒꯤ ꯆꯥꯡꯗ ꯍꯥꯏꯇꯥꯔꯦ꯫
ꯑꯥ
ꯑꯩ ꯑꯩ ꯉꯝꯖꯕ ꯆꯥꯡꯗ ꯍꯥꯞꯄꯒ ꯆꯥꯕꯒꯩꯁꯨ ꯀꯥꯏꯗꯦꯗ
ꯍꯣꯏ
ꯍꯥꯏꯒꯨꯝꯗꯅ ꯉꯁꯤꯗꯤ ꯁꯤꯡꯖꯨ ꯁꯨꯔ ꯆꯥꯒꯦ ꯀꯣꯕꯤ ꯐꯨꯜ ꯑꯃꯁꯨ ꯂꯩꯕꯅꯦ꯫
ꯀꯩꯅꯣꯁꯨ ꯌꯥꯏꯌꯦ ꯑꯗꯨꯁꯨ ꯑꯗꯨꯅꯦ ꯅꯣꯏ ꯍꯩꯕꯤꯍꯧ ꯇꯥꯥꯔꯗꯤꯅꯦ ꯑꯩꯗꯤ ꯀꯩꯝ ꯂꯩꯕ ꯂꯩꯇ꯭ꯔꯁꯨ ꯀꯣꯂꯝꯅꯤ ꯑꯣꯏꯁꯨ ꯌꯥꯏ ꯑꯗꯩ ꯀꯣꯝꯄ꯭ꯔꯦꯛ ꯑꯩꯈꯣꯏꯒꯤ ꯆꯨꯝꯅꯩ ꯍꯋꯥꯏ ꯃꯪꯒꯟ ꯑꯇꯤꯡꯕ ꯑꯄꯣꯞꯄꯗꯣ ꯑꯗꯨꯗꯣ ꯀꯪꯅ ꯉꯧꯔꯦꯗꯅ ꯑꯗꯨꯒ ꯋꯥꯔꯤ ꯋꯥꯎꯔꯤ ꯄꯣꯞꯂꯤ ꯊꯨꯒꯥꯏꯔꯒ ꯍꯩꯕꯤ ꯃꯅꯥ ꯅꯠꯇ꯭ꯔꯒꯅ ꯑꯩꯈꯣꯏ ꯀꯣꯂꯝꯅꯤꯗꯨ ꯃꯀꯛ ꯃꯀꯛ ꯃꯀꯛ ꯁꯣꯏꯔꯒ ꯊꯨꯝ ꯃꯣꯔꯣ ꯃꯦꯠꯁꯤꯟꯕꯁꯨ ꯑꯗꯨꯁꯨ ꯍꯥꯎꯕꯅꯦ ꯑꯗꯨꯃꯥꯏꯅ ꯆꯕꯗꯨ
ꯍꯥꯎꯏꯋꯤ ꯂꯐꯨꯁꯨ ꯂꯩ ꯂꯐꯨ ꯁꯨꯨꯗ꯭ꯔꯁꯨ ꯌꯥꯏ ꯑꯗꯨꯗ ꯂꯐꯨ ꯁꯨꯕꯗꯤ ꯅꯨꯡꯉꯥꯏꯔꯔꯣꯏ ꯀꯩꯒꯤꯅꯣꯗ ꯃꯪꯒꯟ ꯑꯄꯣꯞꯄ ꯂꯩꯇꯦꯕ꯫
ꯑꯁ ꯂꯐꯨ ꯁꯤꯡꯖꯨ ꯍꯥꯏꯔ ꯅꯤꯡꯁꯤꯡꯉꯦ ꯑꯩꯈꯣꯏꯒꯤ ꯃꯅꯥꯛꯇꯁꯨ ꯄꯣꯠꯁꯤꯡꯁꯨ ꯑꯃ ꯗꯨꯀꯥꯟ ꯍꯟꯅꯨꯕꯤ ꯑꯃ ꯐꯝꯃꯤ ꯈꯨꯍꯥꯎ ꯃꯗꯨꯗꯣ ꯑꯩꯅ ꯂꯥꯏꯔꯤꯛ ꯅꯝꯕ ꯆꯠꯄ ꯃꯐꯝꯗꯣ ꯑꯗꯨꯗ ꯁꯤꯠꯁꯨ ꯌꯥꯝꯁꯦ ꯃꯥꯏ ꯀꯣꯝꯄꯥꯛ ꯑꯆꯧꯕꯁꯤ ꯃꯉꯥꯒ ꯑꯗꯨꯝ ꯁꯤꯠꯂꯦꯕ ꯅꯨꯡꯇꯤꯒꯤ ꯌꯥꯝ ꯂꯥꯏꯅ ꯑꯗꯨꯝ
ꯍꯧꯖꯤꯛꯇꯤ ꯁꯤꯒꯨꯝꯕ ꯌꯣꯟꯐꯝꯁꯦ ꯌꯥꯝꯅ ꯇꯥꯡꯅ ꯇꯥꯡꯅ ꯌꯣꯜꯂꯕꯅꯤꯅ ꯍꯥꯏꯕꯗꯤ ꯃꯐꯝꯁꯤ ꯌꯥꯝ ꯂꯩꯁꯜꯂꯛꯇ꯭ꯔꯦ ꯍꯥꯏꯕ ꯁꯤꯡꯖꯨꯒꯨꯝꯕ ꯀꯩꯒꯨꯝꯕ ꯌꯣꯟꯕꯁꯦ
ꯑꯣ ꯀꯩꯅꯣ ꯇꯧꯋꯦ ꯍꯣꯏ ꯑꯗ ꯑꯩ ꯉꯔꯥꯡ ꯒꯥꯔꯤ ꯊꯝꯃꯝꯃꯦꯕ ꯌꯥꯗꯗꯅ ꯑꯗꯨꯗꯣ ꯑꯩꯅ ꯍꯧꯖꯤꯛ ꯑꯉꯥꯡꯗ ꯑꯝꯇ ꯆꯤꯡꯉꯨꯁꯦ ꯍꯥꯏꯕꯅꯦꯕ ꯃꯥ ꯂꯥꯛꯄ ꯎꯔꯦ ꯀꯩꯅꯣ ꯇꯧꯒꯦ ꯑꯝꯇ ꯆꯤꯡꯉꯒ ꯑꯃꯨꯛ ꯄꯥꯎ ꯑꯌꯨꯛ ꯐꯥꯎꯔꯛꯀꯦ ꯌꯥꯕ꯭ꯔꯥ
ꯍꯣ ꯍꯣ ꯍꯣ ꯍꯣ ꯎꯝ
ꯁꯦꯝ ꯊꯣꯛꯎꯒꯦ ꯇꯧꯕꯅꯦ ꯊꯝꯃꯒꯦꯀꯣ ꯑꯗꯨꯗꯤ
ꯊꯝꯃꯣ ꯊꯝꯃꯣ